ꯍꯀ ꯊꯖꯦꯁꯤꯦ ꯍꯜꯂꯣ ꯑ ꯍ ꯆꯗ ꯑ ꯁꯥ ꯑ ꯍ ꯆꯜꯕꯤꯦ ꯑ ꯇꯥꯏꯌꯦ
ꯍꯥꯏꯁ ꯑꯩꯅ ꯀꯔꯤ ꯈꯨꯝꯕ ꯑꯗꯨꯗꯤ
ꯑꯩꯒꯤ ꯏꯃꯥꯟꯅꯕꯤꯕ ꯍꯥꯏꯕꯅꯤꯗ
ꯏꯃꯥꯟꯅꯕꯤꯕꯨ ꯈꯨꯝꯒꯅꯨ
ꯀꯔꯤꯀꯤ ꯎꯝ
ꯀ꯭ꯔꯤꯒꯤ ꯑꯗꯨꯗꯤ ꯍꯣꯔꯦꯟ ꯍꯥꯏꯕꯤꯒꯦ ꯈꯨꯝꯕ ꯌꯥꯗꯦ ꯅꯃꯥꯟꯅꯕꯤꯕꯨ
ꯀꯔꯤꯒꯤ
ꯎꯝ ꯑꯩ ꯍꯣꯔꯦꯟ ꯈꯨꯝꯕ ꯌꯥꯗꯦ‌ ꯅꯃꯥꯟꯅꯕꯤꯕꯨ ꯑꯁ ꯅꯪ ꯀꯩ ꯀꯩꯅꯣ ꯆꯥꯕ꯭ꯔꯥ
ꯍꯨꯏꯒꯨꯝꯕ ꯍꯨꯏꯒꯨꯝꯕꯗꯤ ꯆꯥꯕ꯭ꯔꯥ ꯅꯪꯗꯣ ꯎꯝ ꯍꯨꯏꯒꯨꯝꯕ ꯑꯣꯛꯁꯥꯒꯨꯝꯕꯒ ꯆꯕ꯭ꯔꯥ ꯍꯥꯏꯕ
ꯆꯥꯏꯌ‌ꯦꯗ
ꯂꯣꯏꯅꯃꯛ ꯆꯥꯕ꯭ꯔꯥ
ꯆꯥꯌꯦ
ꯅꯣꯏꯗꯤ ꯐꯨꯠꯂꯒ ꯆꯥꯒꯟꯕ ꯃꯥꯜꯂꯦꯀꯣ ꯎꯝ ꯐꯨꯠꯂꯒ ꯆꯥꯒꯟꯕ ꯃꯥꯜꯂꯦꯕ ꯅꯣꯏꯗꯣ
ꯍꯥꯏꯌꯨꯅꯦ
ꯆꯝꯊꯣꯡꯗꯧꯅ ꯆꯥꯒꯟꯕ ꯃꯥꯜꯂꯦ ꯍꯥꯏꯕ ꯅꯣꯏꯗꯣ
ꯍꯥ ꯑꯩ ꯒꯌꯥꯟ ꯇꯥꯗꯔꯦ
ꯎꯝ ꯒꯌꯥꯟ ꯇꯥꯔꯣꯢꯅ
ꯍꯦ
ꯑꯦ ꯐꯣꯔ ꯑꯦ ꯐ ꯑꯦ ꯐꯣꯔ ꯑꯦ ꯕꯤ ꯐꯣꯔ ꯕꯤ ꯁꯤ ꯐꯣꯔ ꯁꯤ ꯍꯥꯏꯗꯨꯅꯦ
ꯍꯣꯏꯗꯨ ꯀꯥꯟꯗ
ꯎꯝ ꯅꯣꯛꯑꯣ ꯅꯣꯛꯑꯣ
ꯎ ꯅꯪ ꯀꯔꯤ ꯈꯪꯕ꯭ꯔꯥ ꯑꯗꯨꯗꯤ ꯀꯔꯤ ꯈꯪꯕꯔꯥ
ꯈꯪꯉꯦ ꯈꯪꯉꯦ ꯑꯩꯗꯤ
ꯈꯪꯕꯗꯣ ꯍꯥꯏꯌꯨ ꯑꯗꯨꯗꯤ ꯑꯩꯁꯨ ꯇꯥꯒꯦ
ꯀꯔꯤꯅꯣ ꯈꯪꯕ ꯍꯥꯏꯕꯕꯨ ꯀꯔꯤ ꯃꯇꯥꯡꯒꯤꯔꯣ
ꯑꯦ ꯎ ꯑꯣ ꯑꯣ ꯑꯣ ꯑꯩꯒꯤ ꯐꯦꯚꯣꯔꯥꯏꯠ ꯑꯦꯁ
ꯐꯦꯕꯣꯔꯥꯏꯠ ꯀꯔꯤꯅꯣ ꯍꯥꯏꯔꯛꯑꯨ
ꯑꯩꯒꯤ ꯐꯦꯚꯣꯔꯥꯏꯠ ꯍꯥꯏꯕꯗꯤ ꯀꯔꯤꯒꯤ ꯐꯦꯚꯣꯔꯥꯏꯠ
ꯅꯪ ꯑꯣꯛ ꯄꯥꯝꯕ꯭ꯔꯥ ꯍꯨꯏ ꯄꯥꯝꯕ꯭ꯔꯥ ꯁꯟ ꯄꯥꯝꯕ꯭ꯔꯥ
ꯑ ꯆꯤꯛꯟ ꯄꯥꯃꯦ ꯌꯦꯟ ꯌꯦꯟ ꯎꯣ
ꯀꯔꯤꯒꯤꯔ ꯀꯔꯤꯒꯤꯔꯀꯣ ꯑꯩꯁꯨ ꯍꯦꯟ ꯌꯦꯟ ꯑꯣꯏꯅ ꯄꯥꯝꯃꯦ ꯑꯩꯁꯨ ꯅꯪꯗꯤ ꯃꯇꯣꯡ ꯆꯥꯕ꯭ꯔꯥ ꯃꯔꯨ ꯆꯥꯕ꯭ꯔꯥ
ꯂꯣꯏꯅ ꯆꯥꯏ
ꯅꯪꯒꯤ ꯐꯦꯕ꯭ꯔꯥꯏꯠꯇꯣ ꯍꯥꯏꯕ
ꯑꯩꯒꯤ ꯐꯦꯚꯣꯔꯥꯏꯠꯇꯣ ꯂꯣꯏꯅ
ꯎꯝ ꯃꯊꯤꯁꯨ ꯅꯪ ꯆꯥꯕ ꯃꯥꯜꯂꯦ ꯑꯗꯨꯗꯤ
ꯆꯥꯕꯅꯦ
ꯑꯁꯦꯡꯕꯅꯦ ꯑꯩꯗꯤ ꯃꯇꯣꯡ ꯈꯛꯇꯪ ꯄꯥꯝꯃꯦ
ꯑ
ꯑꯩꯈꯣꯢꯗꯤ ꯃꯔꯨꯗꯣ ꯆꯥꯅꯤꯡꯗꯦ
ꯑꯣ ꯍꯥ ꯆꯥꯏ ꯑꯩꯗꯤ
ꯑꯩꯗꯤ ꯃꯔꯨꯗꯣ ꯁꯨꯡꯆꯥ ꯆꯥꯅꯤꯡꯗꯦ ꯃꯔꯨꯗꯣ ꯆꯥꯅꯤꯡꯗꯦ ꯎꯝ ꯑꯩꯗꯤ ꯃꯈꯕꯡ ꯃꯇꯣꯡ ꯆꯥꯕꯁꯨ ꯃꯥꯒꯤ ꯃꯈꯕꯥꯥꯡꯗꯣ ꯑꯗꯨ ꯈꯛꯇꯪꯗꯤ ꯆꯥꯅꯤꯡꯉꯦ ꯑꯗꯨꯒ ꯀꯥꯂꯦꯖꯥꯒ ꯃꯥꯒꯤ ꯃꯥꯐꯩꯒ ꯑꯗꯨ ꯈꯠꯅꯦ ꯆꯥꯅꯤꯡꯕ ꯃꯔꯨꯁꯨ ꯆꯥꯅꯤꯡꯗꯦ ꯃꯈꯣꯡꯁꯨ ꯆꯥꯅꯤꯡꯗꯦ
ꯎꯝ ꯑꯗꯨꯀꯣ ꯅꯪ ꯆꯥꯕ꯭ꯔꯥꯥ ꯆꯥ ꯀꯩ ꯆꯥꯕꯗꯨ ꯆꯥꯕ꯭ꯔꯥ ꯅꯥ
ꯄꯥꯈꯪꯅ ꯆꯥꯟꯅꯕꯗꯨꯔꯥ
ꯅꯠꯇꯦ ꯆꯥꯕꯗꯨ ꯆꯥꯕ꯭ꯔꯥ ꯍꯥꯏꯕ
ꯆꯥꯕꯗꯨ
ꯍꯣꯏ
ꯆꯥꯕꯗꯨ ꯍꯥꯏꯗꯤ
ꯆꯥꯕꯗꯨ
ꯑꯗꯨꯗꯤ ꯑꯩ ꯈꯪꯗꯦ ꯆꯥꯗꯦ
ꯅꯪ ꯆꯥꯖ꯭ꯔ ꯔꯀ ꯏꯁꯨ
ꯁꯟ ꯃꯤꯠꯇꯗꯤ ꯁꯥꯗꯗꯤ ꯆꯥꯗꯕ ꯂꯩꯇꯦ
ꯑꯗꯨꯗꯤ ꯀꯔꯤ ꯆꯥꯗꯕ꯭ꯔ ꯅꯪ
ꯁꯥꯗ ꯆꯥꯗꯕꯁꯦ ꯃꯔꯦꯟ ꯆꯥꯗꯦ ꯇꯣꯔꯕꯣꯠ ꯆꯥꯗꯦ ꯈꯥꯃꯦꯟ ꯑꯈꯥꯕꯗꯨ ꯆꯥꯗꯦ ꯀꯣꯕꯤꯁꯨ ꯆꯥꯅꯤꯡꯗꯦ ꯄꯥꯟꯁꯨ ꯆꯥꯅꯤꯡꯗꯦ ꯄꯥꯟꯁꯨ ꯆꯥꯅꯤꯡꯗꯦ
ꯄꯥꯟ ꯄꯥꯟꯗꯤ ꯑꯩꯗꯤ ꯌꯥꯝ ꯍꯥꯎꯋꯤꯗ
ꯊꯔꯣꯏꯁꯨ ꯆꯥꯅꯤꯡꯗꯦ ꯋꯥꯏꯈꯨꯁꯨ ꯆꯥꯅꯤꯡꯗꯦ
ꯎꯝ ꯑꯗꯨ ꯅꯪ ꯀꯗꯤ ꯆꯥꯕ꯭ꯔꯥ ꯂꯣꯏꯅ ꯆꯥꯅꯤꯡꯗꯔ꯭ꯤꯗꯤ꯫
ꯑꯩꯗꯤ ꯃꯅꯥ ꯃꯁꯤꯡꯗ ꯈꯔ ꯄꯥꯝꯃꯤꯁꯦ ꯀꯣꯕꯤꯒꯤ ꯀꯣꯕꯤ ꯃꯥꯁꯣꯏꯗꯣ ꯈꯔ ꯆꯥꯅꯤꯡꯉꯦ
ꯎꯝ
ꯀꯣꯕꯤ ꯃꯁꯣꯏꯗꯣ ꯆꯥꯅꯤꯡꯉꯦ ꯑꯗꯨꯒ ꯀꯔꯤ ꯀꯔꯤꯔ ꯑꯁ ꯃꯅꯥ ꯑꯃꯨꯛꯀ ꯀꯥꯎꯈ꯭ꯔꯦ ꯑꯗꯨꯁꯨ ꯆꯥꯅꯤꯡꯉꯦ ꯍꯪꯒꯥꯝꯁꯨ ꯃꯔꯛꯇ ꯆꯥꯅꯤꯡꯉꯦ ꯇꯣꯏꯅ ꯆꯥꯅꯤꯡꯗꯦ ꯅꯣꯡꯃ ꯐꯥꯗꯣꯛ ꯆꯥꯅꯤꯡꯉꯦ
ꯑꯗꯨꯗꯤꯀꯣ ꯅꯪ ꯑꯥ ꯅꯦꯛꯁ ꯇꯥꯏꯝ ꯅꯪ ꯅꯨꯄꯤ ꯂꯩꯔꯗꯤꯀꯣ
ꯎꯝ
ꯅꯪꯒꯤ ꯅꯨꯄꯤ ꯌꯥꯝ ꯋꯥꯒꯅꯤ ꯅꯪ ꯑꯗꯨꯃꯥꯏꯅ ꯆꯥꯗꯣꯏꯗꯤ
ꯅꯪ ꯑꯗꯨ ꯋꯥꯏꯅꯤ ꯅꯪ ꯅꯨꯄꯤꯅ ꯁꯤ ꯆꯥꯒꯦꯔꯥ ꯆꯥꯔꯣꯏ ꯏꯁ ꯆꯥꯒꯦꯔ ꯆꯥꯔꯣꯏ ꯆꯥꯔꯣꯏ ꯍꯥꯏꯔꯗꯤ ꯅꯨꯇꯤꯒꯤꯅ ꯁꯥ ꯆꯥꯕꯗꯤ ꯌꯥꯔꯣꯏ ꯑꯗꯨꯗꯤ
ꯑꯩ ꯅꯨꯄꯤꯗꯣ ꯂꯥꯁꯇ ꯅꯪ ꯑꯣꯏꯔꯛꯀꯅꯤꯀꯣ
ꯍꯦꯔꯣꯒ ꯂꯩꯔꯕꯣ ꯁꯣꯝꯁꯤꯕꯨ
ꯅꯠꯇꯦ ꯅꯠꯇꯦ ꯑꯩ ꯅꯥꯠꯇꯔ꯭ꯗꯤꯀꯣ ꯃꯤ ꯑꯇꯣꯞꯄ ꯃꯤ ꯑꯇꯣꯄꯇꯇꯤ
ꯎꯝ ꯑꯗꯣ ꯅꯪ ꯍꯤꯔꯣꯒ ꯂꯩ ꯑꯗꯣ ꯅꯪ ꯍꯦꯔꯣꯒꯗꯤ ꯂꯩꯔꯕꯣ ꯍꯥꯏꯕ
ꯑꯩꯒꯤ ꯍꯦꯔꯣ ꯍꯥꯏꯒꯦꯔꯥ
ꯅꯪ ꯅꯨꯄꯥ
ꯑꯩꯒꯤ ꯍꯦꯔꯣꯗꯤ ꯑꯥ ꯑꯦꯛꯇꯔ ꯇꯧꯕꯅꯦ
ꯎꯝ
ꯃꯥꯗꯤ ꯑꯦꯛꯇꯔꯁꯨ ꯇꯧꯋꯦ ꯐꯨꯠꯕꯣꯜꯁꯨ ꯁꯅꯩꯌꯦ ꯁꯇꯝ ꯃꯥꯐ ꯋꯥꯔꯜ ꯀꯞꯇ ꯆꯪꯕꯅꯦ ꯃꯥꯁꯨ ꯁꯅꯩꯌꯦ ꯋꯥꯜ ꯀꯞꯇ
ꯑꯣ ꯑꯣ ꯑꯗꯨꯗꯤ ꯈꯪꯉꯦ ꯈꯪꯉꯦ
ꯎꯝ
ꯅꯪꯗꯤ ꯀꯔꯤ ꯆꯥꯗꯕ ꯂꯩꯕ꯭ꯔꯥ ꯑꯗꯨꯏꯗꯤ
ꯍꯥꯏꯗꯤ ꯀꯔꯤꯁꯨ ꯆꯥꯗꯕ ꯂꯩꯇꯦ ꯂꯣꯏ ꯆꯥꯏꯑꯦ ꯑꯩꯗꯤ
ꯎꯝ ꯅꯪꯁꯦ ꯂꯩꯃꯤꯟꯅꯕ ꯅꯨꯡꯉꯥꯏꯒꯅꯤꯌꯦ
ꯍꯣꯏ ꯅꯪꯁꯨ ꯅꯪꯁꯨ ꯂꯣꯏꯅ ꯆꯥꯔꯣ ꯑꯗꯨꯗꯤ ꯅꯨꯡꯉꯥꯏꯒꯅꯤ
ꯑꯦꯁ ꯑꯗꯨꯗꯤ ꯏꯕꯥꯅꯤ ꯂꯩꯃꯤꯟꯅꯕ ꯂꯥꯏ ꯀꯟꯅ ꯈꯣꯏꯔꯝ ꯇꯥꯔꯦꯍꯦ
ꯎꯝ ꯍꯣꯏ
ꯂꯥꯏ ꯀꯟꯅ ꯈꯣꯏꯔꯣꯝꯒꯦꯀꯣ ꯏꯕꯥꯅꯤ ꯂꯩꯃꯤꯟꯅꯅꯤꯡꯉꯥꯏ
ꯍꯣꯏ ꯍꯣꯏ
ꯅꯪ ꯂꯩꯐꯝꯗꯣ ꯑꯩ ꯍꯧꯖꯤꯛ ꯈꯪꯈ꯭ꯔꯦ
ꯑꯪ ꯀꯗꯦ
ꯑꯁ ꯅꯣꯏꯔꯣꯝ
ꯑꯩꯒꯤ ꯐꯦꯕꯣꯔꯥꯏꯠ ꯃꯐꯝꯅꯤ
ꯀꯔꯃꯥꯏ
ꯑꯩ ꯑꯗꯨꯔꯣꯝ ꯑꯩ ꯑꯗꯨꯔꯣꯝꯗ ꯆꯠꯅꯤꯡꯉꯦ
ꯍꯧꯖꯤꯀꯤ
ꯈꯪꯗꯦ ꯑꯗꯨꯔꯣꯝꯗ ꯆꯠꯅꯤꯡꯉꯦ ꯂꯩꯅꯤꯡꯉꯦ ꯑꯗꯨꯔꯣꯝꯗ
ꯀꯌꯥ
ꯍꯥꯏꯗꯤ ꯂꯝꯕꯤꯗꯣ ꯅꯨꯡꯉꯥꯏꯅꯤꯅ
ꯂꯕꯤꯕꯤ ꯀꯔꯤ ꯂꯪꯕꯤ ꯑꯦ
ꯅꯪ ꯂꯩꯐꯝꯗꯣ
ꯎꯝ
ꯅꯪꯅ ꯏꯐꯝ ꯅꯣꯏ ꯀꯠꯄ ꯂꯝꯕꯤꯗꯣ ꯂꯝꯕꯤ ꯅꯨꯡꯉꯥꯏꯕ ꯅꯠꯇ꯭ꯔꯣ
ꯅꯨꯡꯉꯥꯏꯇꯦ
ꯑꯦ ꯅꯪꯁꯨ ꯁꯇꯦꯟꯕ꯭ꯔ
ꯍꯥꯥ
ꯍꯟꯗꯛꯁꯨ ꯄꯥꯁ ꯆꯦꯟꯟꯕ꯭ꯔꯥ ꯍꯥꯏꯕ
ꯑꯣ ꯑꯩꯗꯤ ꯃꯥꯟꯇꯦ
ꯍꯟꯗꯛꯁꯨ ꯀꯣ ꯕꯥꯁꯇꯣ ꯆꯠꯂꯒ ꯂꯩꯕ꯭ꯔꯥ ꯍꯥꯏꯕ
ꯑ ꯑꯩꯈꯣꯏꯒꯤ ꯈꯨꯟꯗꯔꯥ
ꯅꯠꯇꯦ ꯅꯪ ꯂꯩꯐꯝꯗꯒꯤ ꯅꯣꯏ ꯑꯗꯨ ꯌꯥꯎꯕꯗꯣ
ꯎꯝ
ꯆꯥꯠ꯭ꯔꯀꯣ
ꯍꯣꯏ
ꯎꯝ
ꯑꯩꯅ ꯍꯥꯏꯕꯗꯨꯒꯇ꯭ꯔꯦ
ꯒꯌꯥꯠ ꯇꯔꯥꯔꯣꯢ ꯎꯝ
ꯌꯦꯟ ꯇꯥ꯭ꯔꯦ ꯑꯥ ꯀꯔꯤꯒꯤꯝ ꯈꯪꯔꯥ
ꯍꯥꯥ
ꯀꯔꯤ ꯈꯣꯡꯅꯗꯣ
ꯑꯁ ꯍꯨꯏ ꯀꯔꯤ ꯍꯨꯏ ꯉꯥꯎꯕꯒꯤꯔ ꯈꯪꯗꯦ ꯑꯗꯨꯝ ꯈꯣꯡꯂꯛꯑꯦ ꯄꯨꯔꯛꯑ ꯄꯦꯔꯛꯑꯅꯤ ꯍꯧꯖꯤꯛ ꯑꯩ ꯄꯨꯈꯣꯏꯗ ꯂꯩꯌꯦ
ꯑꯣ
ꯍꯣꯏ ꯌꯥꯝ ꯑꯦꯁ ꯍꯣꯏꯅꯦ ꯅꯠꯇꯦ ꯑꯈꯣꯏꯗ ꯎꯝ ꯅꯠꯇꯦ ꯄꯨꯗꯣꯟꯕ ꯂꯩꯈꯤꯗꯕ ꯀꯨꯏꯅꯕꯒꯤ ꯄꯨꯈꯣꯏꯗ ꯂꯥꯛꯇꯦ ꯂꯥꯡꯉꯦ ꯋꯥꯏ ꯐꯥꯏꯁꯨ ꯐ꯭ꯔꯤ ꯑꯣꯏꯕ ꯋꯥꯏ ꯐꯥꯏꯁꯨ ꯐ꯭ꯔꯤ ꯑꯣꯏꯕꯒꯤ
ꯑꯣ ꯑꯗꯨꯗꯤ ꯑꯩꯁꯨ ꯂꯥꯛꯀꯦ
ꯂꯥꯛꯑꯣ ꯉꯥꯏꯔꯒ ꯂꯩꯔꯝꯒꯦ ꯅꯪꯕꯨ ꯉꯥꯏꯔ ꯂꯩꯔꯝ ꯅꯪ
ꯂꯒꯦ ꯂꯒꯦ
ꯑꯦ ꯆꯠꯃꯤꯟꯅꯁꯤꯔꯣ ꯍꯣꯏ ꯍꯥꯏꯑꯌꯦ ꯅꯨꯃꯤ ꯍꯥꯏꯗ꯭ꯔꯤꯀꯥꯟꯗꯒꯤ
ꯍꯩ ꯌꯥ ꯅꯨꯃꯤꯠ ꯅꯨꯃꯤꯠ ꯑꯃ
ꯇꯥꯕ꯭ꯔꯥ
ꯑꯥ ꯇꯥꯏꯌꯦ
ꯁꯦ ꯈꯔ ꯊꯧꯕ ꯆꯠꯁꯤꯅ
ꯍꯣꯏ ꯆꯠꯁꯦ
ꯑꯁꯥꯏ ꯃꯒꯤ
ꯍꯣꯏ ꯑꯗꯨꯅ ꯒꯗꯩꯩ ꯅꯪꯒ ꯑꯥ ꯁꯤꯒꯤ ꯃꯐꯝ ꯀꯔꯝꯕ ꯍꯥꯌꯦ ꯈꯪꯕ ꯑꯗꯨ ꯍꯥꯏꯔꯗꯤ ꯆꯠꯀꯅꯤ
ꯑꯁ ꯈꯪꯖꯔꯒꯦ ꯍꯥꯏꯕꯤꯗ꯭ꯔꯗꯤ ꯑꯗꯨꯔꯣ
ꯍꯥꯏꯕꯤꯗ꯭ꯔꯗꯤ ꯑꯩ ꯈꯪꯗ꯭ꯔꯦ
ꯎꯝ ꯑꯩꯗꯤ ꯁꯨꯝ ꯒꯦ ꯇꯧ ꯑꯩꯗꯤ ꯁꯨꯝ ꯒ꯭ꯌꯥꯁ ꯇꯧꯕꯅꯦ
ꯅꯪ ꯈꯪꯃꯅꯤ ꯑꯗꯨꯒꯤ ꯍꯥꯏꯕꯅꯤ
ꯑꯩ ꯀꯃꯥꯏ ꯈꯪꯒꯗꯣꯏꯅꯣ ꯑꯩꯗꯤ ꯅꯪꯕꯨ ꯁꯨꯝ ꯒ꯭ꯦꯁ ꯇꯧꯕꯅꯦ
ꯁꯤ ꯑꯩꯒꯤ ꯃꯉꯝꯗ ꯃꯤ ꯈꯪꯕ ꯂꯩꯕ꯭ꯔꯥ
ꯍꯣꯏ ꯎꯝ ꯑꯩ ꯍꯣꯔꯦꯟ ꯑꯣꯟꯂꯥꯏꯟꯗ ꯍꯥꯏꯕꯤꯒꯦ ꯑꯗꯨꯕꯨꯗꯤ
ꯅꯍꯥꯟꯁꯨ ꯅꯣꯏꯔꯣꯝ ꯅꯪꯒꯤ ꯅꯪꯒ ꯆꯞ ꯃꯥꯟꯅꯕ ꯃꯤ ꯑꯃ ꯈꯨꯝꯕ ꯐꯪꯉꯦꯕ
ꯑꯣ ꯑꯣ ꯑꯥ
ꯑꯗꯨꯒꯤꯅꯦꯗꯥ ꯑꯗꯨꯒꯤꯗꯣ ꯑꯩꯗꯣ ꯃꯥꯒꯤꯁꯨ ꯑꯩꯅ ꯀꯦꯁ ꯇꯧꯕꯗꯨ ꯆꯨꯝꯃꯦ ꯍꯥꯏꯕ
ꯎꯝ
ꯃꯥꯗꯣ ꯄꯨꯡ ꯀꯌꯥꯗ ꯀ꯭ꯂꯥꯁ ꯆꯠꯄ꯭ꯔꯥ ꯑꯩꯅ ꯍꯪꯕ ꯄꯨꯡ ꯇꯔꯥꯗ ꯆꯠꯂꯦ ꯍꯥꯏꯛꯑꯣ ꯑꯗꯨꯗꯤ ꯈꯪꯒ꯭ꯔꯦ ꯑꯩꯅ ꯍꯥꯏꯕꯀꯣ ꯃꯤ
ꯑꯗꯨ ꯎꯝ ꯅꯨꯄꯤ ꯑꯗꯨ ꯀꯅꯥꯔ
ꯅꯪ ꯅꯪꯅ ꯑꯩꯈꯣꯏꯒ ꯃꯥꯟꯅꯩ
ꯍꯥꯥ
ꯑꯩꯈꯣꯏꯒ ꯃꯥꯟꯅꯩꯌꯦ
ꯅꯈꯣꯏꯒ ꯃꯅꯥꯏ ꯍꯥꯏꯕꯗꯤ ꯈꯨ
ꯂꯣꯟꯗꯣ
ꯍꯜꯂꯣ ꯑꯣ ꯑꯣ ꯎꯝ ꯃꯥꯏ ꯃꯥꯒꯤ ꯑꯦꯄꯤꯔꯦꯟꯁꯇꯨ ꯍꯥꯏꯌꯨ
ꯃꯥꯒꯤ ꯑꯦꯄꯦꯔꯦꯟꯁꯗ ꯃꯥꯒꯤ ꯃꯥꯒꯤ ꯑꯦꯄꯦꯔꯦꯟꯁ ꯍꯥꯏꯔꯔꯣꯏ ꯅꯣꯏ ꯁꯦꯃꯦꯁꯇꯔ ꯃꯟꯅꯥꯏ ꯉꯔꯥꯡꯗꯣ ꯃꯥꯁꯣ ꯄꯤꯀ ꯆꯠꯈꯤꯌꯦ
ꯑꯣ ꯃꯤ ꯍꯣꯏ ꯌꯥꯝ ꯍꯣꯏ ꯃꯤ ꯌꯥꯝ ꯆꯠꯂꯦꯅ ꯃꯥꯥꯏꯒꯤ ꯇꯨ ꯍꯥꯏꯌꯦ
ꯂꯥꯁꯇ ꯅꯪ ꯎꯝ
ꯍꯥ
ꯑꯩ ꯃꯥꯒꯤ ꯑꯦꯄꯤꯔꯦꯟꯁꯇꯤ ꯈꯪꯗꯦ ꯀꯃꯥꯏ ꯇꯧꯕ꯭ꯔꯥ ꯑꯗꯨꯗꯤ ꯀꯃꯥꯏꯅ ꯈꯪꯗꯦꯅ ꯑꯅꯣꯟꯗ ꯀꯃꯥꯏ ꯑꯦ ꯑꯩꯒꯤꯗꯨꯗꯤ ꯍꯧꯖꯤꯛꯇꯤ ꯍꯥꯏꯕ ꯌꯥꯔꯣꯏ
ꯀꯔꯤꯒꯤ
ꯎꯝ ꯌꯥꯗꯦ
ꯎꯝ ꯅꯪ ꯈꯪꯗꯕꯒꯤꯅꯦ ꯅꯪ ꯈꯪꯗꯕꯒꯤꯅꯦ
ꯈꯪꯉꯦ ꯈꯪꯉꯦ
ꯅꯔꯥꯡꯁꯨ ꯈꯨꯡꯕ꯭ꯔ ꯅꯪ ꯃꯥꯕꯨ
ꯑꯃꯔꯛ ꯈꯨꯝꯕ ꯐꯪꯉꯦ ꯑꯗꯩ ꯈꯨꯝꯗ꯭ꯔꯦ ꯑꯃꯔꯛ ꯈꯨꯝꯕ ꯐꯪꯉꯦ ꯑꯃꯨꯀ ꯈꯨꯝꯕ ꯐꯪꯗ꯭ꯔꯦ
ꯑꯗꯨ ꯃ